ꯑ
ꯇꯥꯕ꯭ꯔꯣ
ꯍꯜꯂꯣ ꯇꯌꯦ
ꯏꯁ ꯅꯪꯒꯦ ꯃꯈꯣꯟꯗꯤ ꯌꯥꯝ ꯀꯜꯂꯦꯀꯣ
ꯍꯣꯏ ꯀꯟꯅ ꯂꯥꯎꯕꯅꯦ ꯑꯩꯗꯤ
ꯀꯔꯤ ꯇꯧꯔꯤꯅꯣ
ꯇꯨꯝꯃꯦ
ꯅꯪ ꯀꯔꯤ ꯍꯥꯏꯕ
ꯇꯨꯃꯦ ꯍꯥꯏꯕ
ꯏꯁ ꯌꯥꯝ ꯅꯨꯡꯉꯥꯏꯌꯦꯀꯣ ꯅꯪꯗꯤ ꯇꯨꯝꯔꯒ
ꯑꯁ ꯀꯔꯤ ꯅꯨꯡꯉꯥꯏꯕꯅꯦ
ꯑꯩꯗꯤ ꯇꯨꯝꯅꯕ ꯁꯪꯗꯦ
ꯃꯤ ꯃꯆꯥꯗꯤ ꯊꯕꯛ ꯆꯤꯜꯂꯗꯤꯀꯣ ꯄꯩꯁꯥ ꯄꯥꯏꯌꯦ ꯍꯥꯏꯌꯦ
ꯑꯦꯁ ꯊꯕꯛ ꯆꯤꯜꯂꯁꯨ ꯄꯩꯁꯥꯗꯤ ꯂꯥꯛꯇꯦ
ꯑꯗꯨꯅꯅꯦ ꯊꯕꯛ ꯆꯤꯜꯂꯗꯤ ꯍꯤꯡꯕꯗꯤ ꯊꯕꯛ ꯆꯤꯜꯂꯗꯤ ꯄꯩꯁꯥ ꯌꯥꯝ ꯂꯥꯛꯑꯦ ꯍꯥꯏ
ꯎ ꯎꯝ ꯌꯥꯝ ꯚꯥꯏ ꯑꯗꯨꯗꯤ ꯄꯩꯁꯥ ꯌꯥꯝ ꯂꯥꯛꯕ ꯃꯥꯜꯂꯦ
ꯎꯥ ꯑꯗꯨꯅꯅꯦꯉꯣꯟꯗ ꯃꯃꯥ ꯂꯩꯔꯤꯗꯣ
ꯎꯝ ꯌꯥꯝ ꯐꯥꯏꯌꯦ ꯑꯗꯨꯗꯤ ꯑ ꯎꯝ ꯏ ꯏ ꯉ ꯉꯁꯤꯗꯤ ꯀꯔꯤ ꯀꯔꯤ ꯊꯕꯛ ꯇꯧꯕꯅꯤ
ꯑꯗꯨ ꯇꯨꯝꯉꯅꯤ ꯍꯧꯖꯤꯛꯇꯤ ꯑꯗꯨ ꯄꯨꯡ ꯑꯅꯤ ꯃꯈꯥꯏꯗꯨꯗ
ꯑꯋꯥꯔꯤꯔꯥ ꯌꯃ ꯅꯤꯡꯃ ꯀꯗꯒꯔꯤꯔꯥ ꯁꯤꯦꯡꯗꯣꯛꯀꯅꯤ
ꯎꯝ
ꯑꯗꯨꯗꯤ ꯍꯧꯖꯤꯛꯇꯤꯗꯨꯗꯤ ꯂꯣꯏꯔꯦꯕꯀꯣ ꯃꯄꯥꯥꯟꯗꯤ ꯍꯣꯔꯦꯟ ꯁꯦꯡꯒꯅꯤ
ꯃꯥꯅꯦꯕꯦꯝ ꯃꯥꯔꯤꯗꯤ ꯀꯥꯏꯗ ꯆꯠꯈ꯭ꯔꯦ
ꯇꯨꯝꯃꯦꯅꯦ ꯅꯕꯥꯅꯤ ꯅꯃ ꯂꯝꯕꯤ ꯑꯃꯒ
ꯑꯣ ꯃꯥꯁꯨ ꯊꯕꯛ ꯆꯠꯇꯦ ꯍꯧ
ꯑ ꯉꯁꯤ ꯆꯠꯇꯦ ꯑꯩꯈꯣꯏ ꯉꯔꯥꯡ ꯆꯠꯄꯒꯤꯀꯣ ꯉꯁꯤꯗꯤꯊꯅꯤꯉꯥꯏ ꯂꯩꯅꯦ
ꯁꯃꯒꯤ ꯌꯥꯔ
ꯌꯥꯝꯟꯅ ꯃꯥꯏꯦꯔꯣ
ꯑ ꯑꯩꯈꯣꯣꯏ ꯑ ꯁ ꯑꯩꯈꯣꯏ ꯈꯨꯟꯒꯤ ꯅꯨꯄꯤ ꯑꯃ ꯑꯩꯈꯣꯏ ꯂꯩꯃꯤꯟꯅꯕꯗꯣ
ꯍ ꯍ
ꯎꯝ ꯃꯥꯅ ꯐ ꯄ ꯑꯅꯤ ꯑꯍꯨꯝ ꯂꯧꯕꯤꯌꯣ ꯍꯥꯏꯕ ꯑꯩꯈꯣꯏ ꯃꯦꯖꯔ ꯅꯨꯄꯤꯗꯣ ꯕꯣꯔ ꯑꯅꯧꯕ ꯍꯥꯡꯒꯅꯤ ꯍꯥꯏꯕꯗꯣ
ꯎꯝ
ꯑꯣ ꯑꯅꯤ ꯑꯍꯨꯝ ꯂꯕꯤ ꯂꯧꯔꯒ ꯄꯨꯔꯛꯑꯣ ꯍꯥꯏꯕꯅꯦꯕ ꯑꯗꯣ ꯃꯥꯗꯤ ꯑꯅꯧꯕ ꯄꯨꯔꯛꯄꯗꯣ ꯃꯤ ꯑꯇꯣꯞꯄꯗ ꯌꯣꯟꯈ꯭ꯔꯦ ꯍꯥꯏ
ꯑꯣ
ꯂꯣꯏꯅꯃꯛ
ꯁ꯭ꯔꯣ ꯈꯥꯏꯕ꯭ꯔꯣ
ꯑꯣꯥ
ꯑꯣ
ꯃꯥꯗꯤꯦ ꯐ꯭ꯂꯣꯛ ꯁꯦꯝꯅꯤꯡꯕ ꯃꯇꯝꯅꯤꯅ ꯑꯗꯨꯒꯤ
ꯐꯣꯔꯣꯛꯇꯣ ꯌꯦꯡꯉꯣ ꯐꯖ ꯂꯣꯏ ꯌꯥꯎꯕꯅꯦ ꯑꯗꯨꯝ ꯐꯣꯔꯣꯛꯇꯤꯀꯣ ꯑꯩꯈꯣꯏ ꯑꯗꯨꯣꯝꯗ ꯇꯧꯕ ꯀꯥꯟꯗꯁꯨ ꯌꯥꯝ ꯁꯦꯠꯄꯗ ꯅꯨꯡꯉꯥꯏꯕ ꯐꯥꯎ ꯌꯥꯎꯕꯅꯦ ꯂꯦꯝꯕ ꯐꯥꯎ
ꯍ ꯌꯥꯝ ꯂꯥꯛꯕꯅꯦ ꯃꯥꯅ ꯑꯇꯣꯞꯄ ꯑꯇꯣꯞꯄ ꯃꯤꯗ ꯌꯣꯟꯈ꯭ꯔꯦꯕ
ꯑꯥ
ꯃꯥꯒꯤꯗꯤ ꯌꯥꯝꯕꯅꯤꯅꯀꯣ ꯃꯥꯒꯤ ꯁꯦꯀꯦꯟ ꯍꯦꯟꯗꯣ ꯃꯥ ꯌꯣꯟꯕ ꯉꯝꯃꯔꯣꯏ ꯍꯥꯏꯔꯤꯕ ꯃꯤ ꯑꯇꯣꯞꯄꯅ ꯌꯣꯟꯈ꯭ꯔꯕ
ꯑꯗꯨ ꯑꯣꯏꯔꯗꯤ ꯕꯖꯥꯔꯁꯤꯦ ꯍꯗ ꯍꯜꯅ ꯍꯥꯜꯂꯝꯒꯅꯤ
ꯎꯝ ꯖꯔꯁꯤꯗ ꯍꯥꯏꯔ ꯋꯥꯒ
ꯑꯣ
ꯀꯅꯥ ꯂꯧꯒꯅꯣꯒꯦ ꯈꯪꯗꯦ
ꯑꯣ
ꯍꯥꯡꯗꯤ ꯌꯥꯝ ꯂꯩ ꯑꯩ ꯁꯦꯀꯦꯟ ꯍꯦꯟꯗ ꯂꯣꯡ ꯄꯦꯟꯁꯨ ꯂꯣꯏꯅꯃꯛ ꯌꯥꯝ ꯂꯩ
ꯑꯁ ꯑꯩꯗꯤ ꯏꯁꯇꯥꯔ ꯆꯦꯠꯂꯗꯤ ꯇꯨꯝ ꯇꯨꯝ ꯃꯥꯟꯂꯅꯤ ꯕꯕꯥ ꯆꯅꯤꯡꯗꯦ
ꯇꯨꯝ ꯇ ꯃꯥꯒꯅꯤ ꯍꯥꯏꯕ
ꯎꯝ ꯎꯝ
ꯗ ꯑꯣꯏꯔꯃꯍꯦ
ꯌ ꯄ ꯁꯤꯦꯅꯦ ꯁꯃꯤꯗ
ꯑ ꯑꯩꯈꯣꯏ ꯈꯨꯟꯒꯤ ꯌꯥꯝ ꯋꯥꯡꯕ ꯅꯨꯄꯥꯗꯣ
ꯎꯝ ꯎꯝ ꯎꯝ
ꯃꯥꯅꯒ ꯎꯝ ꯉꯁꯥꯏ ꯃꯥ ꯍꯥꯏꯕ ꯅꯨꯄꯤꯖꯤꯡꯅ ꯋꯥꯡꯕ ꯄꯥꯝꯃꯦ ꯄꯥꯝꯃꯦ ꯍꯥꯏꯔꯒ ꯑ ꯑꯩꯉꫭꯟꯗꯗꯤ ꯄꯥꯝꯗꯦ
ꯅꯪꯗꯤ ꯄꯥꯝꯕ꯭ꯔꯥꯅ ꯍꯥꯏꯕ ꯑꯩꯉꯣꯟꯗ
ꯑꯥ
ꯋꯥꯡꯕꯗꯤ ꯄꯥꯝꯗꯤ ꯄꯥꯝꯃꯦ ꯑꯗꯣ ꯅꯪꯒꯤ ꯐꯤꯒꯔꯗꯤ ꯄꯥꯝꯗꯦ ꯑꯃ ꯑꯩꯅ ꯍꯥꯏꯖꯤꯟꯕ
ꯑꯗꯨ ꯀꯔꯤ ꯍꯥꯏꯕꯔ
ꯃꯥꯅ ꯗꯥꯎ ꯌꯥꯗꯦ ꯍꯥꯏ ꯌꯥꯝ ꯅꫭꯛꯅꯤꯡꯕꯅꯦ
ꯑꯥ
ꯅꯨꯄꯤꯁꯤꯡꯅ ꯋꯥꯡꯕ ꯄꯥꯝ ꯋꯥꯡꯕꯗꯣ ꯄꯥꯝꯃꯦ ꯍꯥꯏꯔꯒ ꯑꯩꯉꯣꯟꯗꯗꯤ ꯄ꯭ꯔꯣꯄꯣꯁꯁꯨ ꯇꯧꯗꯦ ꯃꯥꯅ ꯁꯨꯃꯥꯟ ꯍꯥꯏꯕ ꯍꯥꯏꯗꯤ ꯌꯥꯝ ꯅꯣꯛꯅꯤꯡꯕꯅꯦ
ꯅꯕꯥꯏꯅꯤ ꯅꫭꯔꯃꫭꯜ ꯀꫭꯜꯗ ꯇꯧꯕꯔꯥ
ꯑꯥ
ꯅꫭꯔꯃꯦꯜ ꯀꫭꯜꯗ
ꯑꯥ
ꯑꫭ
ꯌꯥꯝ ꯅꫭꯛꯅꯤꯡꯕꯅꯦ ꯑꯗꯨꯅꯀꯣ ꯃꯥ ꯗꯤꯆꯥꯥꯔꯖ ꯂꯩꯕ ꯀꯥꯟꯗ ꯃꯥ ꯑ ꯅꯨꯄꯤ ꯅꯨꯄꯤꯗ ꯍꯥꯞꯄꯤꯌꯣ ꯅꯨꯄꯤ ꯑꯃꯗ ꯍꯥꯞꯄꯤꯌꯣ ꯑꯩꯗꯤ ꯁꯨꯃꯥꯏꯅ ꯇꯧꯕꯅꯤ ꯍꯥꯏꯕ ꯃꯥꯅ
ꯑꯣ
ꯑꯗꯨꯗꯤ ꯑꯗꯨꯗꯤ ꯅꯪ ꯅꯨꯄꯤ ꯌꯥꯝ ꯀꯣꯏꯕ꯭ꯔꯥ ꯑꯩꯅ ꯍꯪꯕ ꯑꯗꯨꯀꯥꯟꯗ ꯅꯨꯄꯤꯗꯤ ꯌꯥꯝ ꯂꯩꯗ ꯃꯥꯁꯨꯃꯥꯥꯏ ꯍꯥꯏꯕ
ꯂꯩꯔꯝꯃꯤ ꯌꯥꯝ ꯃꯟꯂꯤꯗꯥ ꯃꯁꯛꯇꯣ
ꯎꯝ ꯂꯤꯁꯤꯡ ꯑꯍꯨꯝ ꯃꯔꯤ ꯇꯥꯔꯦ ꯅꯨꯄꯤꯅ ꯑꯩꯉꯣꯟꯗ ꯔꯤꯆꯥꯔꯖ ꯀꯥꯞꯄꯤꯕꯗꯣ ꯍꯥꯏ ꯃꯥꯅ
ꯑ
ꯑꯗꯣ ꯍꯧꯖꯤꯛꯀꯤ ꯑꯍꯥꯟꯕ ꯏꯀꯥꯏꯌꯦ ꯃꯥꯅꯁꯨꯃꯥꯏ ꯍꯥꯏꯕ ꯃꯥꯒꯤ ꯄꯩꯁꯥꯗ ꯁꯨꯝ ꯔꯤꯆꯥꯔꯖ ꯀꯥꯞꯂꯨꯔꯦ ꯅꯨꯄꯤꯅ ꯂꯣꯏꯅꯃꯛ ꯀꯥꯞꯄꯤꯕꯅꯦ ꯃꯥꯅ ꯍꯥꯏꯕ ꯑꯗꯨꯗꯤ ꯃꯥꯗꯤ ꯑꯩꯅ ꯌꯥꯝ ꯐꯩꯀꯣ ꯑꯗꯨꯗꯤ ꯍꯥꯏꯕ ꯑꯩꯗꯤ ꯅꯨꯄꯤ ꯌꯥꯝ ꯂꯩꯗ ꯈꯨꯟꯗꯁꯨ ꯂꯩ ꯄꯅꯤ ꯁꯨꯂꯩ ꯈꫭꯏ ꯈꯨꯟꯗꯗꯤ ꯀꯅꯥꯔ ꯍꯥꯏꯔ ꯀꯥꯟꯗ ꯑꯩ ꯍꯥꯏꯕ ꯌꯥꯔꯔꯣꯏ ꯅꯍꯥꯟꯅ ꯁꯨꯃꯥꯏ ꯍꯥꯏꯕ ꯑꯩꯅ ꯊꯥꯖꯗꯦꯅ ꯑꯩꯅ ꯍꯥꯏꯕꯤ ꯌꯥꯝ ꯅꫭꯛꯅꯤꯡꯕꯅꯦ ꯃꯥꯅꯀꯣ ꯑꯩ ꯏꯁ꯭ꯀꯨꯜ ꯑ ꯍꯥꯏ ꯍꯥꯏ ꯏꯁ꯭ꯀꯨꯜꯗ ꯂꯩꯕ ꯀꯥꯟꯗ ꯑꯩꯁꯨ ꯋꯥꯡꯕ ꯋꯥꯡꯕ ꯅꯨꯄꯥ ꯑꯥ ꯃꯥꯒꯤ ꯃꯔꯨꯞꯇꯀꯣ ꯃꯥꯅ ꯍꯦꯟꯅ ꯋꯥꯡꯉꯤ ꯍꯥꯏ ꯑꯗ ꯑꯩꯗꯤ ꯌꯥꯝ ꯍꯔꯥꯎꯔꯒ ꯂꯩꯕꯅꯦ ꯃꯥꯅ ꯑꯗꯨꯃꯥꯏ ꯍꯥꯏꯕ
ꯑꯥꯎ
ꯈꯨꯟꯗꯁꯨ ꯑꯩ ꯍꯦꯟꯅ ꯋꯥꯡꯉꯦ ꯑꯗꯨ ꯅꯪꯁꯨ ꯈꯪꯉꯦꯀꯣ ꯃꯥꯅ ꯁꯨꯃꯥꯏ ꯍꯪꯕ ꯑꯩꯉꯣꯟꯗ
ꯑꯥ
ꯌꯥꯝ ꯅꫭꯛꯅꯤꯡꯕꯅꯦ ꯃꯥ
ꯀꯅꯥꯕ ꯍꯥꯏꯕ ꯌꯥꯗ꯭ꯔꯣ
ꯈꯨꯟꯒꯤ ꯅꯨꯄꯥꯁꯤꯡ ꯂꯣꯏꯅ ꯌꯦꯡꯉꯣ ꯋꯥꯡꯕ ꯂꯩꯔꯔꯣꯏ ꯃꯥ ꯈꯛꯇꯅꯦ ꯃꯥꯅ ꯁꯨꯃꯥꯢ ꯍꯥꯏꯕ
ꯑꯣ
ꯌꯥꯝ ꯐꯥꯎꯔꯒ ꯂꯩꯌꯦ
ꯍꯨꯝ
ꯅꯣꯛꯅꯤꯡꯕꯅꯤ ꯎꯝ ꯑꯗꯨꯅꯀꯣ ꯑꯩꯗꯣ ꯄꯩꯁꯥꯁꯨ ꯑ ꯄꯩꯁꯥꯁꯨ ꯂꯥꯛꯄ ꯃꯐꯝ ꯂꯩꯇꯦ ꯊꯕꯛꯁꯨ ꯁꯨꯗꯦ ꯑꯗꯨꯒꯤ ꯃꯤꯅ ꯑ ꯑꯩꯉꯣꯟꯗ ꯍꯥꯏꯕꯗꯤ ꯌꯦꯡꯕ ꯀꯥꯟꯗ ꯃꯤ ꯅꯠꯇꯦ ꯁꯨꯃꯥꯏꯅ ꯇꯧꯋꯦ ꯑꯩꯉꯣꯟꯗ ꯃꯥꯅ ꯍꯥꯏꯕ
ꯑꯥ
ꯑꯗꯨꯗꯤ ꯊꯕꯛ ꯑꯃ ꯇꯧꯔꯣ ꯍꯥꯏꯔ ꯀꯥꯟꯗ ꯊꯕꯛꯁꯨ ꯂꯩꯇꯦ ꯃꯥꯅ ꯁꯨꯃꯥꯏꯅ ꯍꯥꯏꯕ
ꯑꯣ
ꯌꯥꯝ ꯅꯣꯛꯅꯤꯡꯉꯦ ꯃꯥꯒꯤ ꯋꯥꯔꯤꯗꯣ
ꯅꯪꯉꯣꯟꯗ ꯗꯤꯂꯣꯞ ꯀꯥꯞꯄ ꯑꯣꯏꯔꯝꯒꯅꯤ
ꯑꯥ ꯑꯗꯨꯗꯤ ꯅꯪꯗꯤ ꯑꯩꯕꯨ ꯄꯥꯝꯕ꯭ꯔꯣ ꯍꯥꯏꯕ
ꯑꯥ
ꯋꯥꯡꯕ ꯅꯨꯄꯥ ꯄꯥꯝꯗꯦ ꯑꯩꯉꯣꯟꯗꯁꯨ ꯄꯥꯝꯃꯣꯢ
ꯑ ꯌꯥꯗꯣꯢꯅꯤ
ꯄꯥꯝꯗꯦ ꯍꯥꯏꯕ ꯌꯥꯗ꯭ꯔꯥ
ꯎꯝ ꯄꯥꯝꯗꯦ ꯎꯝ ꯄꯥꯝꯗꯦ ꯍꯥꯏꯕ ꯀꯥꯟꯗ ꯑꯩ ꯅꯨꯄꯤ ꯀꯣꯢꯌꯦ ꯐꯥꯒꯤ ꯇꯧꯕꯅꯦ
ꯃꯥꯅꯁꯨ
ꯄꯥꯝꯃꯦ ꯄꯥꯝꯃꯦ ꯍꯥꯏꯔꯗꯤ ꯃꯥꯒꯤ ꯎꯝ ꯀꯥꯔꯤꯔ ꯅꯣꯢ ꯑꯥ ꯃꯥꯒꯤ ꯅꯣꯁꯇꯣ ꯌꯥꯝ ꯆꯥꯎꯊꯣꯛꯀꯅꯦꯕ
ꯍꯣꯢ ꯅꯣꯛꯅꯤꯡꯉꯦ ꯃꯣꯏꯗꯤ ꯀꯥꯏ ꯀꯥꯏꯗꯒꯤ ꯄꯩꯁꯥ ꯂꯥꯛꯄꯅꯣ
ꯍꯪꯉꯣ ꯅꯪ ꯅꯣꯏ ꯀꯗꯥꯥꯏꯗꯒꯤ ꯄꯩꯁꯥ ꯂꯥꯛꯄꯅꯣ ꯍꯪꯉꯣ
ꯃꯥꯒꯤ ꯃꯄꯥꯁꯨ ꯄꯥꯕꯨꯡ ꯃꯥꯒꯤ ꯄꯥꯕꯨꯡꯁꯨ ꯊꯕꯛꯁꯨ ꯁꯨꯗꯦ
ꯍꯣꯏ
ꯑꯗꯨ ꯄꯩꯁꯥꯗꯤ ꯀꯥꯢꯗꯒꯤ ꯂꯥꯛꯄꯅꯣ
ꯇꯨꯡꯕꯤꯕꯗꯣ ꯂꯩꯕꯅꯤꯗ
ꯑꯣ ꯃꯥꯒꯤ ꯃꯅꯥꯎ ꯅꯨꯄꯤꯁꯨ ꯄꯩꯁꯥ ꯌꯥꯝ ꯂꯩꯔꯝꯃꯅꯦ
ꯍꯣꯏ ꯍꯣꯏ ꯌꯥꯝ ꯌꯥꯝꯅ ꯇꯨꯡ ꯑꯩꯈꯣꯏ ꯈꯛꯇꯪꯅꯤꯅꯦ ꯄꯩꯁꯥ ꯄꯥꯏꯗꯕꯁꯦ ꯍꯧꯖꯤꯛꯇ
ꯎꯝ ꯅꯪꯁꯨ ꯆꯤꯡꯉꯤꯗ ꯄꯩꯁꯥ ꯌꯥꯝ ꯂꯩꯔꯝꯒꯅꯤ
ꯑꯁ ꯄꯩꯁꯥ ꯂꯩꯇꯦ ꯍꯥꯏꯔ ꯅꯪꯅ ꯄꯩꯁꯥ ꯋꯥꯔꯤ ꯉꯥꯛꯇ
ꯦꯛ ꯊꯖꯤꯗꯤ ꯄꯩꯁꯥ ꯂꯩꯇꯦ ꯀꯗꯥꯏꯗꯒꯤ ꯄꯩꯁꯥ ꯂꯥꯛꯀꯗꯣꯏꯔꯣ
ꯅꯪꯒꯤ ꯅꯨꯄꯥꯁꯨ ꯊꯕꯛ ꯁꯨꯔꯒ ꯂꯩ
ꯑꯗꯣ ꯂꯤꯁꯤꯡ ꯃꯉꯥ ꯈꯛꯇꯪ ꯃꯣꯒꯔꯤ ꯇꯧꯒꯅꯤ
ꯂꯤꯁꯤꯡ ꯃꯉꯥꯗꯨ ꯑꯩꯒꯤ ꯁꯦꯂꯥꯔꯤꯒ ꯆꯞ ꯃꯥꯟꯅꯩ ꯍꯥꯏꯕ
ꯍꯣꯏ ꯑꯗꯨ ꯑꯣꯏꯕꯒꯤ ꯂꯩꯇꯦ ꯍꯥꯏꯕ ꯃꯥ ꯑꯃꯨꯛꯀ ꯆꯥꯕ ꯍꯥꯏꯌꯣ ꯎꯝ ꯃꯊꯟꯇ ꯊꯣꯡꯉꯒ ꯆꯥꯕꯅꯤꯅ ꯂꯩꯇꯦ ꯀ꯭ꯔꯔꯤꯁꯨ ꯊꯥꯖꯔꯣꯏ ꯅꯪ ꯃꯤꯠ
ꯈꯥꯡꯒꯦ ꯌꯥꯖꯔꯅ ꯄꯥꯁꯅꯁꯦ
ꯑꯗꯨꯗꯤ ꯅꯪꯒꯤ ꯅꯨꯄꯥꯁꯨ ꯄꯩꯁꯥ ꯌꯥꯝ ꯄꯥꯏꯔꯝꯅꯤꯀꯣ
ꯑꯩꯒꯤ ꯅꯨꯄꯥꯕꯥꯁꯨꯦ ꯆꯞ ꯃꯥꯟꯅꯩꯍꯦ
ꯑꯗꯨꯗꯤ ꯍꯥꯏꯒꯅ ꯍꯥꯏꯕ ꯆꯞ ꯃꯥꯟꯅꯩ ꯑꯩꯈꯣꯏ
ꯅꯪ ꯄꯥꯔꯤꯂꯨꯗꯔꯤ ꯃꯌꯥꯝꯅꯁꯨ ꯔꯕ
ꯑꯍꯣꯏ ꯑꯉꯛꯄ ꯅꯨꯄꯤꯅꯤ
ꯎꯝ ꯍ
ꯇꯔꯤꯌꯦꯦ ꯍꯥ
ꯖꯤꯅꯒ꯭ꯔꯥ
ꯀꯔꯤꯔꯥ ꯑꯩꯈꯣꯏ ꯈꯨꯟꯒꯤ ꯅꯨꯄꯤ ꯀꯔꯤꯔꯥ ꯅꯕꯥꯅꯤ ꯂꯩꯃꯤꯟꯅꯕ ꯅꯨꯄꯤꯗꯣ
ꯎꯝ
ꯑꯦ ꯃꯈꯣꯏ ꯆꯠꯈ꯭ꯔꯕ
ꯑꯣ ꯆꯠ꯭ꯔꯦ
ꯂꯣꯏꯉꯃ
ꯎꯝ
ꯑꯣ
ꯃꯔꯥꯡ ꯆꯠꯈꯃꯦ
ꯑ
ꯉꯁꯤ ꯃꯥ ꯍꯣꯁꯄꯤꯇꯥꯜꯗ ꯆꯠꯒꯦ ꯍꯥꯏꯔꯒ ꯃꯁꯦ ꯈꯔ ꯆꯒꯦ
ꯑꯥ ꯐꯣꯟ ꯑꯅꯧꯕ ꯄꯥꯏꯔꯝꯒꯅꯤꯀꯣ ꯃꯥꯗ
ꯎ ꯅꯝꯕ ꯄꯑꯌꯦ
ꯍꯔꯥꯎꯔꯝꯒꯅꯤ
ꯎꯝ ꯃꯣꯏꯗꯤ ꯄꯩꯁꯥ ꯂꯩꯕꯅꯤꯅ ꯃꯥꯒꯤ ꯑꯉꯥꯡꯁꯨ ꯑꯃꯈꯛꯇ
ꯑꯥ
ꯅꯨꯄꯤ ꯄꯣꯛꯗꯤ ꯌꯥꯝ ꯍꯔꯥꯎꯕꯅꯦꯅ ꯑꯃ ꯅꯨꯡꯗꯥꯡꯅ ꯍꯥꯏꯔꯦ
ꯉꯁꯤꯅ ꯄꯤꯕ
ꯀꯔꯤ ꯇꯧꯕ꯭ꯔ ꯅꯨꯄꯤ
ꯐꯥꯔꯁꯗꯒꯣ ꯅꯨꯄꯤ ꯄꯣꯛꯂꯗꯤ
ꯑꯔꯈ ꯅꯨꯄꯥ ꯅꯨꯄꯤꯗꯤ ꯐꯗꯤ ꯐꯩ ꯑꯗꯨꯕꯨ ꯑꯥꯏ
ꯍꯧꯖꯤꯛꯀꯥꯟꯗꯤ ꯅꯨꯄꯤꯅꯀꯣ ꯃꯥꯒꯤ ꯃꯃꯥ ꯃꯄꯥꯗ ꯍꯦꯜꯂꯦ ꯅꯨꯄꯥꯗꯤ ꯀꯟꯅꯥꯗꯦ
ꯅꯨꯄꯤꯗꯤ ꯑꯦ ꯑꯩꯁꯨ ꯅꯨꯄꯤ ꯑꯍꯟ ꯑꯣꯏꯕꯒꯤ ꯂꯣꯏꯅꯃꯛ ꯑꯋꯔ ꯔꯦꯁꯄꯣꯟꯁꯤꯕꯜ ꯂꯧꯄ ꯌꯥꯝ ꯋꯥꯏ
ꯎꯝ
ꯃꯣꯏꯗꯤ ꯑꯉꯥꯡꯁꯤꯡꯗꯤ ꯁꯨꯗ꯭ꯔꯁꯨ ꯑꯗꯨꯝ ꯌꯥꯏ ꯑꯩꯈꯣꯏꯗꯤ ꯑꯍꯟ ꯑꯣꯏ